ꯑꯥ
ꯇꯥꯏꯌꯦ ꯇꯥꯏꯌꯦꯕꯣ
ꯍꯕ ꯍ
ꯑꯣ
ꯌꯥꯝ ꯉꯟꯅ ꯍꯧꯀꯠꯄ ꯃꯥꯜꯂꯦꯗ ꯄꯨꯡ ꯀꯌꯥꯗ ꯍꯧꯀꯠꯀꯦ
ꯎ ꯀꯣꯏ ꯏꯗ꯭ꯔꯤꯗ
ꯑꯣ ꯑꯩꯁꯨ ꯍꯧꯖꯤꯛꯇꯪ ꯍꯧꯒꯠꯄꯗ ꯉꯥꯏꯕ ꯑꯣ
ꯎꯝ ꯍꯒꯠ ꯂꯕ ꯅꯪꯕꯦ ꯀ ꯑꯕꯣ
ꯑꯩꯁꯨ ꯍꯧꯖꯤꯛꯇꯪ ꯍꯧꯒꯠꯄꯗ ꯉꯥꯏꯔꯤꯕ
ꯎꯝ ꯊ
ꯍꯣꯏ ꯉꯔꯥꯡ ꯈꯔ ꯊꯦꯡ ꯇꯨꯝꯕꯒꯤ
ꯅ ꯀꯩꯀꯩ ꯕꯣꯜꯒꯨꯝꯕꯗ ꯌꯦꯡꯕ
ꯑ ꯥꯡ ꯀꯩꯅꯣ ꯐꯖꯕ ꯂꯩꯇꯕꯅꯤ
ꯑꯣ ꯀꯩꯗꯧꯔꯤꯅꯣ ꯍꯧꯖꯤꯛ
ꯐꯔꯤ ꯇꯗ ꯊꯃ ꯑꯣꯔꯀ ꯌꯦꯕ ꯅ
ꯑꯩ ꯃꯔꯛ ꯃꯔꯛꯇ ꯌꯦꯡꯉꯦ ꯑꯗꯨ ꯇꯨꯝꯕꯅ ꯍꯥꯟꯗꯅ ꯐꯖꯅ ꯑꯝꯇ ꯌꯦꯡꯗꯦ
ꯐ ꯀꯔꯝꯕ ꯇꯤꯝ ꯁꯞꯄꯣꯔꯠ ꯇꯧꯒꯦ ꯌꯦꯡꯉꯗꯤ
ꯑꯩꯁꯦ ꯈꯪꯗꯦꯗ ꯑꯗꯨꯝ ꯌꯦꯡꯉꯤꯕ ꯍꯥꯏꯗꯨꯅꯦ ꯑꯗꯨꯗꯤ ꯈꯪꯗꯦꯃꯤꯅꯦꯔ ꯌꯦꯡꯉꯤꯅꯦ
ꯑꯩꯗꯤ ꯀꯩꯅꯣ ꯄꯣꯔꯇꯨꯀꯣꯜꯈꯣꯏ ꯁꯥꯟꯅꯕ ꯅꯨꯃꯤꯠꯇ ꯑꯗꯨꯝ ꯌꯦꯡꯉꯦꯗ ꯊꯕꯛ ꯆꯠꯀꯗ꯭ꯔꯣ ꯉꯁꯤꯗꯤ ꯊꯕꯛ ꯂꯩꯕ꯭ꯔꯣ
ꯉꯁꯤ ꯆꯠꯀꯅꯤ ꯄꯨꯡ ꯇꯔꯥ ꯃꯈꯥꯏ ꯇꯔꯥꯃꯥꯊꯣꯏ ꯁ꯭ꯋꯥꯏꯗ
ꯑ
ꯑꯩ ꯊꯕꯛꯀꯤ ꯈꯤꯇꯪ ꯊꯥꯖꯤꯟꯕ ꯑꯗꯨꯒꯤ ꯂꯥꯛꯑꯣ ꯐ ꯎ ꯑꯗꯨꯝ ꯀꯣꯄꯔꯦꯠꯀꯨꯝꯕ ꯍꯣꯇꯦꯜꯒꯨꯝꯕꯒꯤ
ꯑꯣ
ꯑꯗꯨ ꯑꯦꯂꯥꯎꯑꯣ ꯋꯥꯔꯤ ꯁꯥꯟꯅꯁꯤꯦ ꯈꯣꯠꯁꯦ ꯍꯥꯏꯔꯛꯑꯦ ꯑꯗꯨ ꯀꯗꯤ ꯆꯠꯂꯨꯒꯤꯗꯃ
ꯑꯣꯝ ꯀꯩ ꯃꯊꯦꯜ ꯆꯥꯗꯣꯏꯅꯣꯇꯦ
ꯎ ꯑꯩꯈꯣꯏꯒꯗꯤ ꯍꯋꯥꯏ ꯑꯗꯨꯝ ꯆꯥꯗꯣꯏꯅꯦ
ꯑꯅꯥ ꯍꯣꯁꯇꯦꯜ ꯂꯩꯕꯣ
ꯑꯥ ꯂꯩꯑꯌꯦ
ꯑꯣ ꯌ꯭ꯌꯨꯗ
ꯑꯥ
ꯑꯣ ꯐꯁꯒꯤ ꯀꯥꯗ ꯅꯝꯕꯔ ꯀꯥꯔꯅꯤ
ꯍꯣꯁꯇꯦꯜ ꯑꯦꯠꯇ ꯂꯩ
ꯎꯝ ꯑꯦ
ꯎꯝ ꯅꯪꯁꯨ ꯂꯩꯕ꯭ꯔ
ꯑꯩꯗꯤ ꯍꯣꯁꯇꯦꯜꯗꯤ ꯂꯩꯔꯝꯃꯦ ꯍꯥꯟꯅꯀꯣ
ꯑꯥ
ꯑꯗ ꯍꯧꯗ꯭ꯔꯦꯗ ꯑꯏꯁꯨꯣꯃꯨꯀ ꯀꯩꯅꯣ ꯌꯨ ꯖꯤ ꯁꯤ ꯅꯦ ꯊꯣꯛꯑꯗꯤ ꯂꯩꯕ ꯌꯥꯏ
ꯎꯝ ꯑꯩꯗꯤ ꯏꯅꯤꯠꯇꯂꯦꯗ ꯍꯗꯗꯒꯤ
ꯑꯩꯒꯤ ꯏꯃꯥꯟꯅꯕꯁꯤꯡꯗꯤ ꯊꯥꯔꯒ ꯌꯥꯏ ꯌꯥ ꯊꯣꯛꯣꯛꯄ ꯂꯩꯔꯕꯣ ꯃꯣꯏ ꯍꯧꯖꯤꯛ ꯍꯧꯖꯤꯛ ꯐꯤꯁꯇꯤ ꯇꯧꯔ ꯇꯧꯔ ꯍꯧ
ꯎ ꯍꯣꯏ ꯖꯦ ꯑꯔ ꯀꯨꯝꯕ ꯌꯧꯕꯗꯤ ꯐꯩꯗꯣꯀꯣ ꯑꯗꯣ ꯄꯤ ꯑꯩꯆ ꯗꯤ ꯈꯛꯇꯒꯤꯗꯤ ꯑꯗꯨꯗꯤ ꯑꯃꯨꯛ ꯈꯔ ꯋꯥꯏ
ꯍꯝ ꯍꯝ ꯏꯔꯦꯁꯨ ꯌꯧꯔꯗꯤ ꯅꯨꯡꯉꯥꯏꯌꯦꯗꯅ ꯍꯥꯏꯕꯗꯤ ꯊꯥꯡꯒꯑ ꯀꯩꯅꯣꯒ ꯊꯦꯡꯅꯔ ꯂꯥꯛꯅꯤꯗ꯭ꯔꯥ ꯐꯥꯏꯚ ꯇꯦꯟ ꯐꯪꯉꯩꯕꯅ ꯍꯣ
ꯑꯥ
ꯃꯅ ꯊꯅꯁꯨ ꯊ ꯊꯣꯛ
ꯍꯣꯏ ꯃꯝꯕꯗꯤꯗ ꯏꯗ ꯍꯟꯗꯛꯇ ꯊꯥꯗꯤ ꯊꯥꯕꯅꯦ ꯃꯃꯥꯡꯗ ꯊꯥꯍꯧꯗ꯭ꯔꯦ ꯑꯗꯨ
ꯑꯣ ꯐꯥꯔꯁ ꯇꯥꯏꯝ ꯍꯟꯗ
ꯑꯥ
ꯀ ꯍꯦ ꯅꯗꯨꯅꯤ ꯍꯧꯔꯗꯗ ꯍꯥꯏꯕꯗꯤ ꯃꯤ ꯃꯌꯥꯝꯅ ꯍꯩꯅꯩꯕ ꯄ ꯀꯩꯅꯣ ꯁꯤ ꯅꯦꯤ ꯌꯥꯅꯤ ꯑꯗꯨꯗꯤ ꯌꯥꯝꯅꯨꯗꯦ ꯊꯥꯎ ꯑꯗꯨꯝ ꯊꯣꯛꯄꯅꯤ ꯊꯣꯛꯄꯅꯤ ꯑꯗꯨ ꯍꯥꯏꯕꯗꯤ ꯑꯇꯣꯞꯄ ꯑꯦꯛꯖꯥꯝꯒꯤ ꯄ꯭ꯔꯤꯄꯦꯌꯔ ꯇꯧꯍꯜꯂꯤ ꯗꯤ ꯌꯥꯝ ꯂꯨꯕꯣꯏ ꯍꯥꯏꯅꯩ ꯣꯏ ꯂꯧꯕꯗꯨꯕꯨꯣ ꯅꯨꯡꯉꯥꯏꯕꯣ ꯀꯔꯤ ꯀꯔꯤ ꯇꯝꯒꯦ
ꯇꯨꯔꯤꯖꯝꯁꯦ ꯅꯨꯡꯉ ꯇꯝꯕꯁꯦ ꯂꯣꯏ ꯌꯥꯁꯤꯟꯅꯦꯗ ꯕꯤꯖꯤꯅꯦꯁꯀꯤ ꯃꯊꯥꯡꯁꯨ ꯌꯥꯎꯦ
ꯑꯣꯝ
ꯑꯗꯒꯤ ꯀꯩꯀꯩꯅꯣ ꯀꯃꯔꯁꯀꯤ ꯃꯇꯥꯡꯁꯨ ꯌꯥꯎꯏꯤ ꯂꯣꯏ ꯁꯨꯔꯦ ꯌꯥꯟꯁꯤꯟꯅꯔꯒ
ꯀꯝꯃꯨꯅꯤꯀꯦꯁꯟꯒꯨꯝꯕꯁꯨ ꯇꯝꯕ꯭ꯔꯥ ꯀꯃꯨꯅꯤꯀꯦꯁꯟ ꯏꯁꯀꯤꯜꯁꯀꯨꯝꯕꯁꯨ
ꯑꯥ ꯇꯝꯃꯦꯗꯨꯁꯨ
ꯍꯧꯕꯤ ꯌꯥꯈꯤꯦ
ꯑꯣ ꯈꯪꯗꯦ ꯃꯤꯝꯁꯇꯁꯨ ꯂ ꯇ꯭ꯔꯥꯁ ꯌꯥꯎꯣ ꯈꯣꯠꯄꯇꯥ ꯍꯋ
ꯎꯝ ꯌꯦ ꯃꯁꯇꯁꯨꯣ
ꯑꯥ
ꯍꯣꯏ ꯑꯩꯈꯣꯏ ꯑꯩꯈꯣꯏꯒꯤ ꯃꯇꯝꯗꯨꯁꯨ ꯌꯥ ꯍꯣꯏ ꯅꯣꯏ ꯇꯨꯔꯤꯖꯝ ꯑꯩꯈꯣꯏ ꯚꯣꯀꯦꯁꯅꯦꯜ ꯇꯝꯕ ꯑꯩꯈꯣꯏ ꯂꯥꯛꯄꯅꯦ ꯑꯗꯨꯝ ꯄꯨꯟꯅ ꯀ ꯒ꯭ꯌꯥꯁꯀꯨꯝꯕ ꯂꯥꯛꯄ ꯀꯥꯟꯗꯀꯣ ꯑꯗꯨꯝ ꯄꯨꯟꯅ ꯑꯩꯈꯣꯏ ꯑꯗ ꯐꯝꯃꯤꯟꯅꯕꯅꯦꯕ ꯑ ꯎꯝ
ꯍ ꯀꯅꯤ ꯎꯝ ꯀꯣꯂꯦꯖꯗꯤꯈꯣꯏ ꯑꯗꯨꯝ ꯇꯧꯔꯛꯑꯦ
ꯑꯣ ꯃꯄꯥꯟ ꯂꯝꯗ ꯇꯧꯕꯃꯣ
ꯊꯗꯥꯎꯗꯁꯤꯗ ꯇꯝꯇ
ꯑ
ꯀꯣꯂꯦꯖ ꯀꯣꯂꯦꯖ ꯇꯧꯅ ꯇꯧꯅ ꯑꯗꯨꯝ ꯀꯣꯂꯦꯖꯇꯨ ꯀꯥꯔꯁꯨ ꯌꯥꯕ ꯀꯥꯗ꯭ꯔꯁꯨ ꯌꯥꯕ ꯑꯣꯏꯕ
ꯑꯣ
ꯍꯤꯗꯣ ꯈꯔ ꯑꯗꯨꯝ ꯂꯥꯏꯔꯤꯛꯇꯣ ꯐꯖꯅ ꯇꯝꯃꯛꯇ꯭ꯔꯕꯅꯤꯅ ꯉꯥꯎꯔꯦ ꯄꯨꯡ ꯉꯥꯎ ꯍꯟꯗꯛ ꯇꯝꯂꯀꯥꯟꯗꯗꯤ
ꯑꯣ ꯍꯦꯗ ꯅꯣꯏꯒꯤ ꯃꯤꯁꯤꯅ ꯅꯧꯖꯔꯁꯨ
ꯑꯩꯈꯣꯏ ꯑꯍꯨꯝ ꯆꯨꯏ
ꯎ ꯅꯪꯅ ꯑꯍꯜꯅ ꯀ ꯂꯩꯒ
ꯑꯩꯅ ꯃꯌꯥꯏ ꯑꯣꯏꯗꯣꯏꯕ
ꯎꯝ ꯃꯌꯥꯝꯕ꯭ꯔꯥ ꯃꯊꯛ ꯅꯪꯒꯤ
ꯑ ꯃꯊꯛꯇ ꯏꯆꯦ ꯑꯃ ꯂꯩꯌꯦ ꯃꯈꯥꯗ ꯏꯅꯥꯎꯄꯥ ꯑꯃꯒ
ꯑꯣ ꯀꯨꯡ ꯄꯕ ꯅ ꯀꯅꯦ
ꯃꯥ ꯄꯥꯟꯗ꯭ꯔꯦ ꯑꯗꯨꯝ ꯃꯥꯁꯨ ꯂꯩꯔꯤ ꯌꯨꯝꯗ
ꯑꯣ ꯑꯣ
ꯊꯕꯛ ꯑꯃ ꯑꯃ ꯑꯗꯨꯝ ꯍꯣꯠꯅꯔꯒ
ꯑꯣ ꯍꯣꯏꯅꯦ ꯃꯥꯁꯇꯔ ꯂꯣꯏꯔꯦ ꯑꯃꯨꯛ ꯊꯕꯛ ꯀꯩꯅꯣ ꯊꯤꯕꯗ ꯋꯥꯔꯦ
ꯃꯥꯅꯦ ꯊꯕ
ꯀ ꯎꯝ
ꯊꯕꯛ ꯊꯤꯕꯅ ꯍꯦꯟꯅ ꯋꯥꯏꯦ ꯑꯗꯣ ꯍꯧꯖꯤꯛ
ꯑ
ꯊꯪꯗꯤꯦ ꯒ꯭ꯌꯥꯟ ꯇꯥꯗꯦ ꯍꯧꯖꯤꯛꯀꯥꯟꯁꯦ
ꯅꯪꯒꯤ ꯍꯣꯁꯇꯦꯜꯗꯨꯕꯨ ꯀꯩꯅꯣ ꯁꯤꯡꯒꯜ ꯔꯨꯝꯅꯣ ꯁꯦꯔꯤꯡꯅꯣ
ꯅꯠꯇꯦ ꯑꯩꯈꯣꯏ ꯁꯤꯌꯔ ꯇꯧꯅꯩ ꯑꯩꯈꯣꯏꯒꯤꯗꯤ ꯃꯤ ꯑꯍꯨꯝ ꯑꯍꯨꯝ ꯂꯩꯌꯦ ꯀꯥ ꯑꯃꯗ ꯑꯌꯥꯝꯕꯗꯤ ꯑꯅꯤ ꯑꯅꯤ ꯂꯩꯅꯕꯅꯦꯕ ꯑꯗꯣ ꯑꯩꯈꯣꯏꯒꯤꯁꯤꯗꯤ ꯑ ꯂꯩ
ꯆꯥꯎꯕ ꯀꯗꯣ ꯀꯃꯥꯏꯅꯧꯒꯦ
ꯎ ꯑꯗꯨꯝ ꯆꯥꯎꯋꯦ ꯑꯩꯈꯣꯏ ꯑꯍꯨꯝ ꯂꯩꯕꯗ ꯌꯥꯏ ꯅꯣꯡꯁꯦ ꯃꯪꯉꯒ ꯑꯗꯨꯝ ꯂꯩꯔꯦ ꯇꯥꯔꯛꯑꯁꯨ ꯐꯗꯧꯅꯤ ꯁꯥꯌꯦꯦ ꯌꯥꯝ
ꯅꯣꯡ ꯇꯥꯗꯦꯅ ꯍꯥꯏꯌꯦ ꯅ ꯍꯣꯏꯅꯦ ꯅꯣꯏ ꯑꯃꯨꯛ ꯂꯩꯐꯝꯗꯨꯕꯨ
ꯎꯝ ꯇꯥꯗ ꯃꯪꯉꯒ ꯑꯗꯨꯝ ꯁꯥꯒꯠꯂꯒ ꯂꯩꯌꯦ
ꯑꯣ ꯑꯗꯣꯏ ꯁꯣꯏꯁꯨ ꯁꯣꯏꯕꯤꯕ ꯑꯗꯨꯝ ꯇꯥꯏꯗꯣꯏ ꯃꯐꯝ
ꯎꯝ ꯏꯪꯉꯝꯅꯤ ꯑꯗꯣ
ꯍꯣꯏ ꯎ ꯏꯪꯕꯅꯤꯅꯀꯣ ꯏꯔꯨꯕ ꯀꯩ ꯇꯥꯗ ꯏꯁꯤꯡꯐꯨꯠꯂ ꯏꯔꯨꯏꯅꯦ ꯑꯩꯈꯣꯏꯗ ꯗꯤ ꯉꯗ
ꯃꯅꯥ ꯐꯩꯗ ꯏꯪꯉꯗꯤ ꯑꯗꯨꯝ ꯂꯨꯝꯍꯟꯕꯗꯤ ꯐꯤ ꯑꯊꯥ ꯈꯣꯠ ꯁꯦꯠ ꯌꯥꯏꯌꯦ ꯁꯥꯕꯁꯤꯗꯤ ꯀꯥꯏꯗꯒꯤ ꯐꯦꯟ ꯊꯥꯔꯁꯨ ꯅꯨꯡꯁꯤꯠꯁꯤ ꯑꯁꯥꯕ ꯑꯣꯏꯅ ꯑ ꯋꯥꯏ ꯑꯗꯩ ꯑꯩꯈꯣꯏ ꯀꯥꯒꯤ ꯐꯦꯟꯁꯤꯁꯨ ꯌꯥꯗꯕꯤꯅꯦ ꯁꯦꯝꯃꯣ ꯍꯥꯏꯔꯁꯨ ꯁꯦꯝꯗꯦ
ꯑꯁꯗ ꯊꯥꯅꯦꯗꯤ
ꯎꯝ ꯁꯥꯔꯀꯥꯟꯗꯗꯤ ꯐꯤ ꯊꯥꯔꯒ ꯃꯈꯥꯗ ꯑꯗꯨꯝ ꯇꯨꯝꯃꯦ ꯎꯄꯥꯏ ꯂꯩꯇꯕ
ꯎ ꯑꯗꯨꯗ ꯃꯦꯗ
ꯑ ꯑꯗꯨꯅ ꯑꯗꯨꯅꯉꯦ
ꯆꯥꯛꯄꯤ ꯇꯥꯕꯣ
ꯆꯥꯛ ꯆꯥꯗ꯭ꯔꯤ ꯆꯥꯛ ꯄꯤꯈ꯭ꯔꯦ
ꯑꯣ
ꯆꯥꯛ ꯌꯥꯝ ꯉꯟꯅ ꯄꯤꯌꯦ ꯉꯁꯤ ꯆꯥꯛ ꯌꯦꯟꯁꯥꯡꯗꯤ ꯌꯥꯝ ꯍꯥꯎꯇꯦ ꯑꯩꯈꯣꯏꯒꯤꯁꯦ ꯆꯥꯛꯇꯣ ꯐꯦꯟ ꯃꯈꯥꯗꯒ ꯆꯥꯔꯗꯤ ꯑꯗꯨꯝ ꯄꯥꯏꯕꯤꯗꯨꯅꯦ
ꯑꯣ ꯑꯁ ꯑꯩꯈꯣꯏꯁꯨ ꯑꯩꯁꯨ ꯍꯣꯁꯇꯦꯜ ꯂꯩꯌꯦ ꯁꯤꯗꯀꯣ ꯀꯅ ꯂꯩꯕꯣ ꯆꯥꯛꯇꯤ ꯍꯤꯡꯖꯥꯡꯗꯤ ꯀꯥꯏ ꯀꯩꯝ ꯀꯥꯏꯗꯦ ꯑꯗꯨ ꯆꯥꯛꯇ ꯊꯣꯡꯕꯗ ꯌꯥꯝ ꯇꯤꯛꯅ ꯊꯣꯡꯕꯗ ꯐꯥꯎꯗ꯭ꯔꯦ
ꯑꯩꯈꯣꯏꯒꯤꯗ ꯑꯃꯨꯛ ꯅꯞꯁꯤꯟꯅꯗꯕ ꯆꯥꯛꯇꯣ ꯑꯗꯨꯝ ꯄꯥꯏꯔꯒ
ꯑꯣ ꯑꯗꯨ ꯆꯥꯅꯤꯡꯉꯩꯗꯤ ꯑꯗꯨꯗꯤ ꯁꯤꯗꯤ ꯌꯥꯝ ꯄꯤꯛꯅ ꯆꯥꯕꯅꯤꯅꯣ
ꯍꯣꯏ ꯌꯥꯝ ꯄꯦꯜꯂꯁꯨ ꯑꯃꯨꯛ ꯅꯨꯡꯉꯥꯏꯇꯦ
ꯍꯣꯏ ꯆꯕ ꯍꯅ ꯗꯗꯝ
ꯍꯣꯏ
ꯏꯒꯥ ꯍꯧꯗꯨꯁꯨ ꯆꯥꯛ ꯃꯛꯇꯤ ꯍꯧꯕꯅꯤ ꯀ
ꯑ ꯎꯝ ꯆꯥꯛ ꯈꯥꯎꯔꯗꯤ ꯑꯗꯨꯝ ꯈꯤꯇꯪꯗꯤ ꯆꯥꯕ ꯌꯥꯏ ꯏꯟꯁꯥꯡ ꯍꯧꯔꯒ ꯆꯥꯛ ꯍꯧꯧꯗ꯭ꯔꯗꯤ ꯆꯥꯕꯗ ꯅꯨꯡꯉꯥꯏꯇꯦ
ꯍ ꯎꯝ ꯎꯝ ꯅꯪꯗꯤ ꯑ ꯀꯔꯤꯅꯣ ꯕꯦꯡ ꯄꯨꯝꯕꯒꯤ ꯑꯦꯛꯖꯥꯝꯗꯤ ꯄ꯭ꯔꯤꯄꯦꯌꯔ ꯇꯧꯗꯕ꯭ꯔꯥ
ꯇꯧꯗ꯭ꯔꯤ ꯇꯧꯒꯦꯗꯤ ꯈꯜꯂꯦ ꯇꯧꯗꯤ ꯇꯧꯗ꯭ꯔꯤ
ꯧ ꯇꯧ ꯑꯗꯨꯝ ꯍꯥꯏꯕꯗꯤ ꯂꯥꯛꯄꯨꯝꯕꯗꯤ ꯌꯥꯝ ꯂꯨꯗꯕꯅꯤ ꯀꯩ ꯀꯨꯝꯕꯀꯣ ꯑꯩꯕꯤ ꯄꯦ ꯁꯨꯝꯕ ꯇꯧꯁꯪꯕ
ꯎꯝ
ꯕꯤ ꯑꯥꯏ ꯀ꯭ꯂꯥꯛ ꯊꯣꯛꯀꯅꯤ ꯍꯥꯏꯕꯅꯦ ꯚꯦꯀꯦꯟꯁꯤ ꯌꯥꯝ ꯆꯥꯎꯕꯅꯦ ꯑꯦꯁ ꯕꯤ ꯑꯥꯏꯒꯤ ꯍꯟꯗꯛ
ꯑꯣ ꯌꯥꯏꯅꯦ ꯑꯗꯨꯗꯤ ꯀꯔꯝ ꯀꯥꯟꯗꯒꯨꯝꯕ ꯇꯥꯗꯧ ꯃꯥꯟꯒꯦ
ꯑꯦꯁ ꯕꯤ ꯑꯥꯏ ꯀ꯭ꯂꯥꯁꯁꯤꯦ ꯍꯧꯖꯤꯛ ꯄꯤ ꯑꯣꯒꯤꯁꯨꯖꯤꯛ ꯊꯣꯛꯑꯦꯀꯣ ꯍꯧꯖꯤꯛ ꯀ꯭ꯂꯥꯁ ꯊꯒ ꯨꯂꯥꯏ ꯑꯒꯁ ꯀꯕ ꯊꯒꯅꯤ ꯂꯥꯏ ꯑꯗꯁ ꯑ ꯑꯗ ꯣꯇꯁ
ꯎꯝ ꯇꯧꯁꯤꯜꯂꯒ ꯌꯦꯡꯒꯦ ꯊꯥꯕꯨꯗꯤ ꯑꯝꯇ ꯊꯥ ꯍꯥꯏꯦ
ꯃꯣꯛ ꯇꯦꯁꯇꯨꯀꯣ ꯑꯗꯨꯝ ꯊꯥꯎꯑꯣ ꯃꯣꯛ ꯇꯦꯁ ꯊꯥꯕꯁ ꯌꯥꯝ ꯀꯥꯟꯅꯕ ꯍꯩꯇꯦ ꯅꯪꯒꯤ ꯏꯁꯄꯤꯠꯁꯦ ꯏꯝꯄ꯭ꯔꯨꯁ ꯇꯧꯕ ꯑꯣꯏꯔꯗꯅ ꯃꯥꯒꯤ ꯃꯣꯛ ꯇꯦꯁꯇ ꯄꯤꯔꯤꯕ ꯀꯣꯏꯁꯟ ꯃꯌꯥꯝꯗꯨ ꯑꯦꯛꯖꯥꯝꯒ ꯔꯤꯂꯦꯠ ꯇꯧꯕ ꯉꯥꯛꯇꯅꯦꯕꯀꯣ
ꯎꯝ
ꯑꯗꯨ ꯃꯧꯛꯇꯦ ꯑꯗꯨꯝ ꯄꯤꯒꯗꯧꯕ ꯇꯦꯛꯁꯕꯨꯛ ꯍꯥꯏꯅ ꯑꯦꯞ ꯑꯃ ꯂꯩꯕꯅꯦ ꯇꯦꯛꯁ ꯐ ꯐꯥꯏꯅꯤꯡ
ꯑꯗꯨꯗꯤ ꯑꯗꯨꯝ ꯑꯗꯨꯗꯤ ꯑꯗꯨꯝ ꯇꯧꯔꯗꯤ ꯀ꯭ꯂꯥꯁ ꯀꯨꯝꯕꯁꯨ ꯑꯗꯨꯗꯤ ꯑꯩ ꯌꯥꯎꯕ ꯑꯗꯨꯝ ꯌꯥꯔꯅꯤꯅ
ꯍꯣꯏ ꯑꯗꯨꯗ ꯁꯞꯁꯀ꯭ꯔꯥꯏꯞ ꯇꯧꯔꯗꯤ ꯅꯪ ꯑꯦꯅꯤ ꯑꯦꯛꯖꯥꯝ ꯖꯤ ꯁꯤ ꯅꯦꯠ ꯑꯣꯏꯔꯣ ꯗꯦꯟ ꯑꯦꯁ ꯑꯦꯁ ꯑꯦ ꯑꯣꯏꯔꯣ ꯕꯦꯡꯒꯤ ꯑꯣꯏꯔꯣꯀꯣ ꯑꯦꯛꯖꯥꯝꯒꯤ ꯀꯣꯏꯁꯟ ꯕꯦꯡ ꯑꯦꯟ ꯗꯦꯟ ꯄꯤ ꯋꯥꯏ ꯀ꯭ꯌꯨ ꯀ꯭ꯂ ꯃꯣꯛꯇꯁ ꯊꯥꯕ ꯌꯥꯔꯅꯤ ꯑꯗꯨꯒ ꯅꯪꯅ ꯊꯥꯔꯤ ꯑꯟꯁꯔꯁꯨ ꯊꯣꯛꯄꯤꯑꯕꯀꯣ
ꯑꯥ
ꯑꯗꯨ ꯅꯪ ꯑꯦꯅꯥꯂꯥꯏꯁ ꯇꯧꯕ ꯌꯥꯏꯑꯕ ꯀꯗꯥꯏꯗ ꯂꯥꯟꯒꯦ ꯀꯗꯥꯏꯗ ꯆꯨꯝꯒꯦ ꯀꯃꯥꯏꯅ ꯇꯧꯕꯅꯣ ꯍꯥꯏꯕꯣ ꯅꯪ ꯄꯥ ꯑꯗꯨꯅ ꯑꯗꯨꯝ ꯄꯥꯛꯑꯒ ꯌꯥꯔꯅꯤ ꯑꯅꯝꯕ ꯁꯤꯖꯤꯦꯛ ꯇꯧꯕ ꯕꯦꯡ ꯇ꯭ꯔꯦꯛ ꯇꯧꯕ ꯃꯌꯥꯝꯗꯣ ꯇꯦꯁꯄꯨꯒꯤ ꯂꯣꯏ ꯐꯥꯏꯅꯩ ꯃꯣꯏꯅ ꯂꯣꯏ ꯁꯖꯦꯁꯟ ꯇꯧꯔꯛꯑꯦꯕꯀꯣ
ꯑꯣ ꯂꯣꯏꯁꯨ ꯆꯥꯟꯁꯨ ꯆꯥꯟꯅ